ꯇꯥꯕ꯭ꯔꯣ ꯇꯥꯕ꯭ꯔꯣ
ꯇꯥꯌꯦ ꯇꯥꯌꯦꯌꯦ
ꯑꯩꯈꯣꯏꯒꯤ ꯃꯦꯗꯥꯝꯕꯨ ꯅꯨꯡꯉꯥꯏꯔꯤꯕꯣ
ꯅꯨꯡꯉꯥꯏꯔꯤꯌꯦ
ꯀꯩꯗꯧꯔꯒ ꯅꯨꯡꯉꯥꯏꯔꯤꯅꯣ ꯑꯩꯈꯣꯏꯒꯤ ꯃꯦꯗꯥꯝꯗꯤ
ꯈꯪꯗꯦꯗ ꯃꯊꯥ ꯑꯃꯣꯝ ꯑꯃ ꯁꯥꯕꯅꯦ ꯁꯝꯅ ꯑꯃꯣꯝ ꯑꯃ ꯀꯦꯟꯁꯤꯜꯂꯛꯄꯅꯦ ꯁꯝꯒꯤ ꯈꯟꯕꯗ ꯂꯥꯏꯃꯟ ꯑꯣꯏꯔꯦ
ꯅꯪꯒꯤ ꯁꯝꯗꯣ ꯈꯤꯇꯪ ꯍꯥꯎꯅꯕ ꯇꯧꯁꯦ ꯃꯦꯗꯥꯝ ꯀꯔꯤꯒꯤ ꯃꯊꯥꯅꯣ ꯁꯥꯔꯤꯕꯗꯨꯕꯨ ꯃꯦꯗꯥꯝ
ꯇꯧꯁꯦ
ꯄꯩꯁꯥ ꯍꯥꯏꯔꯦ ꯄꯥꯏꯗꯕ ꯅꯠꯇꯦ
ꯇꯩꯔꯤꯕꯅꯦꯕꯦꯝꯃ ꯊꯥꯎꯁꯦ ꯇꯩꯔꯤꯕꯅꯤꯀꯣ ꯇꯤꯜꯍꯧꯒꯤ ꯊꯥꯎꯅꯤꯅ ꯑꯃ ꯂꯩꯔꯦꯂꯝꯗꯒꯤ
ꯂꯝ ꯅꯠꯇꯕ ꯑꯃ ꯃꯃꯥ ꯀꯇꯌ ꯍꯅꯦ ꯊꯝꯍꯧꯕꯅꯤ ꯑꯩꯅ ꯍꯥꯏꯗꯧꯗꯤ ꯎ ꯑꯩꯅ ꯍꯥꯏꯗꯧꯗꯤ ꯌꯨꯕꯤ ꯊꯥꯎꯅꯦ ꯚꯤꯇꯥꯃꯤꯟ ꯏꯅꯦ ꯀꯔꯤꯅꯣ ꯑꯩꯉꯣꯟꯗꯔꯣ
ꯇꯁꯣꯟꯗꯅꯤ
ꯑ ꯑꯩꯅ ꯍꯥꯏꯗꯧꯗꯤꯦꯕꯤ ꯚꯤꯇꯥꯃꯤꯟ ꯏꯗꯣ ꯑꯗꯨ ꯌꯨꯕꯤ ꯊꯥꯎꯗꯨꯒꯅꯦ ꯀꯣꯛꯇꯣ ꯀꯣꯛꯀꯤ ꯁꯪ ꯈꯣꯡꯗꯨꯗ ꯇꯩꯌꯣ ꯍꯪꯕ꯭ꯔꯥ ꯁꯨꯝꯗꯣ
ꯎꯝ ꯕꯤꯇꯥꯃꯤꯤꯟ ꯏ ꯀꯦꯞꯁꯨꯨꯜꯗ
ꯎꯝ ꯑꯩ ꯇꯥꯏꯕꯤꯒꯅꯣ ꯃ
ꯃꯁꯥꯥꯁ ꯐꯖꯅ ꯇꯧ ꯇꯥꯔꯗꯤ ꯍꯧꯗꯤ ꯍꯧꯔꯛꯀꯅꯤ
ꯍꯣꯏ ꯑꯗꯨꯗꯨꯒ ꯁꯝꯗꯣ ꯐꯖꯅ ꯍꯧꯔꯛꯀꯅꯤ ꯑꯩꯈꯣꯏ ꯑꯗꯨꯃꯥꯏꯅ ꯇꯩꯔꯤꯁꯦ ꯑꯩ ꯁꯝ ꯌꯨꯝꯗ ꯂꯩꯔꯗꯤ ꯁꯝ ꯑꯗꯨꯝ ꯊꯥꯎ ꯑꯗꯨꯒꯨꯝꯕ ꯇꯩꯗꯅ ꯁꯝꯁꯦ ꯐꯩ ꯍꯥꯏꯕ ꯊꯥꯎ ꯇꯩꯔꯗꯤ ꯁꯝꯁꯦ ꯐꯩ ꯍꯥꯏꯕ
ꯎꯝ ꯑꯩ ꯁ ꯆꯝꯖꯥꯕꯗꯤ ꯈꯔ ꯈꯗꯤ ꯍꯧꯔꯛꯑꯦꯕ ꯈꯪꯕ꯭ꯔꯥ ꯍꯧꯗꯕꯕꯨꯗꯤ ꯅꯠꯇꯦꯕ ꯑꯗꯨ ꯑꯣꯏꯇꯥꯔꯁꯨ ꯀꯦꯟꯕꯅ ꯍꯦꯟꯕꯗꯣ
ꯎꯝ
ꯑꯗꯨꯝ ꯑꯍꯥꯠ ꯈꯨꯗꯤꯡꯒꯤ ꯀꯦꯜꯂꯕꯅꯤꯅ ꯍꯧꯕꯗꯣ
ꯑꯩꯒꯤ ꯏꯁꯄꯦꯛ ꯑꯈꯨꯟꯕꯁꯦ ꯂꯨꯄꯥ ꯂꯤꯁꯤꯡ ꯑꯅꯤꯒ ꯄꯤꯌꯦ
ꯌꯦ ꯌꯦꯉ ꯏꯔꯣꯅꯥ
ꯑꯥ ꯉꯁꯥꯏ ꯃꯣꯏꯅ ꯍꯥꯏꯕꯗꯨꯗ ꯌꯦꯡꯕꯅꯦ ꯑꯇꯥꯡꯕꯁꯄꯦꯛꯅꯦ
ꯌꯥꯗꯦꯀꯣ ꯌꯥꯗꯦꯀꯣ ꯑꯩꯗꯤ ꯑꯇꯥꯡꯕ ꯏꯁꯄꯦꯛꯀ ꯐꯪꯈ꯭ꯔꯦ
ꯌꯣꯟꯊꯣꯛꯁꯦꯔ ꯈꯪꯗꯦ
ꯑꯃ ꯑꯃꯨꯛ ꯍꯟꯅ ꯌꯣꯟꯊꯣꯛꯄꯒꯤꯗꯨꯗ ꯍꯦꯛ ꯊꯥꯒꯠꯂ ꯌꯣꯟꯖꯔꯤ ꯇꯧꯔꯣ ꯑꯗꯣ ꯃꯤ ꯈꯤꯇꯪ ꯆꯥꯎꯕ ꯑꯃꯅꯗꯤ ꯎꯞꯇꯕ ꯌꯥꯔꯔꯣꯏꯅ ꯃꯃꯥꯏ ꯈꯤꯇꯪ ꯆꯥꯎꯕ ꯅꯠꯇ꯭ꯔꯗꯤ ꯇꯥꯍꯧꯔꯅꯦꯅ
ꯎꯝ ꯑꯇꯩ ꯇꯥꯍꯧꯔꯅꯤ
ꯅꯠꯇ꯭ꯔꯗꯤ ꯇꯥꯍꯧꯔꯅꯦꯕ ꯑ
ꯀꯩꯃꯥꯏꯅ ꯑꯩꯕꯨ ꯇꯧꯍꯧꯒ ꯇꯧꯏ
ꯅꯪꯕ ꯇ ꯍꯥꯎꯒꯦ ꯇꯕ꯭ꯔꯥ
ꯅꯥꯇꯣꯟꯅ ꯅꯞꯄꯒ ꯌꯥꯟꯗ꯭ꯔꯗꯤ ꯑꯩ ꯇꯧꯗ꯭ꯔꯗꯤ ꯇꯧꯕ ꯇꯥꯏꯞ ꯇꯧꯋꯦꯕ
ꯎꯝ ꯍꯧꯗꯣꯡꯁꯦ ꯅꯨꯡꯁꯤꯕ꯭ꯔꯥ ꯫
ꯍꯧꯗꯣꯛꯁꯦ ꯀꯌꯥ ꯍꯧꯗꯣꯡꯒ ꯍꯨꯏꯒꯁꯦ ꯑꯩꯗꯤ ꯍꯨꯏꯅ ꯅꯨꯡꯁꯤꯕ ꯍꯦꯜꯂꯦ
ꯑꯗꯨꯕꯨꯗꯤ ꯍꯨꯏ ꯑꯩꯁꯨ ꯍꯦꯜꯂꯦꯍꯨꯏꯅ ꯃꯤ ꯈꯔ ꯑꯃꯗꯤ ꯂꯩꯀꯣ ꯍꯧꯗꯣꯡꯅꯍꯦ ꯍꯧꯗꯣꯡ ꯌꯥꯝ ꯂꯨꯅ ꯇꯧꯕ ꯂꯩꯌꯦꯕ ꯇꯨꯃꯤꯟꯅꯕꯕꯥꯛꯇ
ꯑꯧ ꯑꯩꯈꯣꯏꯁꯨ ꯑꯩꯈꯣꯏ ꯅꯤꯅꯦ ꯃꯆꯥꯅꯨꯄꯥ ꯑꯩꯅ ꯍꯥꯏꯕꯗꯣ ꯇꯝꯕꯗꯣ ꯅꯣꯏ ꯇꯝꯕꯗꯣ ꯃꯥꯁꯨ ꯇꯧꯕꯅꯤ ꯍꯧꯗꯣꯡ ꯂꯕꯔꯅꯤ
ꯑꯗꯨ ꯍꯧꯗꯣꯡ ꯇꯜꯂꯦ ꯑꯩ ꯍꯥꯏꯩꯅꯗꯤ ꯃꯍꯤꯛꯇꯣ ꯆꯤꯛꯄꯗ ꯌꯥꯝꯅ ꯍꯥꯀꯠꯆꯕꯤꯗꯣ
ꯑꯥ
ꯅꯥꯔꯒ ꯑꯗꯨꯝ ꯄꯣꯝꯃ ꯂꯩꯗꯣꯏꯅꯤꯅꯤ ꯇꯤꯜꯂꯥꯏꯈꯨꯝꯕꯤ ꯆꯨꯕꯩ ꯇꯥꯏꯞꯇ
ꯑꯗꯨ ꯈꯗꯦ
ꯇꯧꯋꯦꯕ ꯑꯩ ꯌꯥꯗꯦꯕ ꯑꯁꯤꯒꯨꯝꯕꯒꯤ ꯃꯍ ꯍꯦꯛꯅ ꯍꯧꯗꯣꯛꯅ ꯍꯦꯛꯅ ꯆꯤꯛꯄꯁꯦ ꯍꯥꯒꯠꯆꯔꯛꯑꯅꯤꯗꯅ ꯗꯨꯀꯥꯟꯗ ꯇꯤꯂꯥꯏ ꯈꯨꯝꯝꯕꯤ ꯆꯨꯕꯩ ꯇꯥꯏꯞꯇ ꯄꯣꯝꯊꯣꯛꯑꯅꯤꯗꯅ ꯑꯗꯨꯒ ꯅꯣꯉꯥꯜ ꯂꯁꯨ ꯁꯨ ꯑꯗꯨꯝ ꯍꯥꯒꯠꯆꯔꯦ ꯂꯩꯕꯗꯣ ꯄꯣꯝ ꯑꯃꯗꯣ ꯄꯤꯛꯁꯟꯈꯤ ꯇꯁꯨꯅꯦ ꯍꯒꯥꯖꯔ ꯍꯒꯖꯔ ꯑꯗꯨꯝ ꯂꯩꯗꯣꯏꯕ ꯃꯍꯤꯛꯇꯨꯁꯨ ꯐꯥꯡꯉꯝꯗꯦꯕ ꯑꯇꯩ ꯇꯤꯟꯒꯤ ꯇꯥꯏꯞꯇ ꯇꯝ ꯆꯠꯄ ꯅꯠꯇꯕꯅꯤꯅ ꯐꯤꯟꯤꯟꯤꯟ ꯆꯣꯡꯕꯅꯤꯅꯅꯦ ꯐꯥꯕ ꯉꯝꯗꯦꯕ ꯎꯝ ꯄꯥꯝꯗꯦ ꯅꯁꯛꯇꯨꯒ ꯑꯩ ꯁꯥꯎꯔꯦ ꯑꯩ ꯁꯥꯎꯔꯦ
ꯁꯥꯎꯒꯅꯨ ꯑꯩ ꯈꯣꯄꯥ ꯀꯥꯏꯟ ꯆꯨꯒꯗ꯭ꯔꯦ ꯑꯩꯈꯣꯄꯥ ꯀꯥꯏ
ꯏꯟꯊꯨꯒꯅꯤ ꯅꯪꯕꯨ ꯈꯣꯡꯄꯥꯡ ꯀꯥꯎꯔꯒ ꯑꯩꯅ ꯏꯟꯊꯨꯒꯅꯤ
ꯏꯟꯊꯨ ꯅꯪꯀꯣ ꯏꯟꯊꯨ
ꯏꯟꯊꯨꯀꯅꯤ ꯏꯟꯊꯀꯅꯤ ꯏ ꯏ ꯏ ꯑꯔꯣ
ꯄꯦꯗꯅꯦ ꯑꯩꯈꯣꯏ ꯍꯥꯟꯅꯗꯤ ꯀꯩꯅꯣꯒ ꯀꯩꯗꯣ ꯑꯗꯨꯝ ꯀꯥꯞꯈꯤꯕ ꯃꯈꯩꯗꯣ ꯂꯣꯏ ꯂꯩꯔꯝꯗ꯭ꯔꯣ ꯑꯁꯤꯗ ꯊꯣꯛꯑꯀꯥꯟꯗ ꯑꯣ ꯍꯧꯖꯤꯛꯇꯤ ꯂꯩꯈꯤꯗ꯭ꯔꯦ ꯑꯗꯨꯗ ꯀ꯭ꯔꯥꯏꯗ ꯀ꯭ꯔꯥꯏꯗ ꯐꯪꯒꯦꯕ ꯑꯗꯨꯒꯤ ꯇ꯭ꯔꯥꯟꯖꯦꯛꯁꯟꯗꯣ
ꯂꯩꯕꯅꯦ
ꯑꯁꯤꯒꯤ ꯄꯩꯁꯥ ꯄꯩꯁꯥ ꯍꯥꯞꯄꯁꯦ ꯅꯠꯇꯕ ꯁꯤꯒꯤ ꯄꯩꯁꯥ ꯍꯥꯞꯄꯁꯤꯗꯤ ꯂꯩꯌꯦꯕ ꯑꯩꯈꯣꯏꯅ ꯑꯃ ꯀꯩ ꯍꯥꯏꯅꯤ ꯀꯩꯅꯣꯒꯨꯝꯕꯗꯒ ꯊꯤꯕꯒꯨꯝꯕ ꯇꯧꯕꯒꯨꯝꯕꯒꯤ ꯄꯩꯁꯥꯒ ꯀꯩꯁꯦ ꯍꯥꯟꯅꯗꯤ ꯊꯣꯛꯄꯅꯦꯕ ꯑꯩꯈꯣꯏꯒꯤ ꯁꯤꯒꯤ ꯑꯦꯝ ꯌꯨꯒꯤꯗ ꯍꯥꯏꯌꯦ ꯈꯜꯂꯁꯦ ꯑꯦꯝ ꯌꯨꯒꯤꯩꯗꯤ ꯑꯦꯝ ꯌꯨꯒꯤꯗ ꯑꯩꯈꯣꯏꯅ ꯅꯨꯡꯁꯥ ꯀꯥꯞꯈꯤꯕ ꯈꯣꯠꯈꯤꯕ ꯃꯈꯩ ꯊꯣꯛꯑ ꯂꯩꯇ꯭ꯔꯣ
ꯎꯝ ꯑꯗꯨ ꯍꯤꯁꯇ꯭ꯔꯤ ꯂꯩꯕꯅꯦ ꯍꯥꯏꯕ
ꯍꯤꯁꯇ꯭ꯔꯤꯗ ꯑꯣꯏꯅ ꯍꯥꯏꯗꯤ ꯀꯩꯅꯣꯗ ꯑꯩꯈꯣꯏꯒꯤ ꯐ꯭ꯔꯟꯒꯤ ꯄꯦꯖꯁꯤꯇ ꯊꯣꯛꯄꯣ ꯊꯣꯛꯇꯦ ꯍꯥꯏꯕ
ꯊꯣꯛꯑꯦ ꯊꯣꯛꯑꯦ ꯅꯪꯅ ꯆꯤꯡꯈꯠꯇꯕꯩꯅꯦ ꯊꯣꯛꯄꯅꯦ ꯈꯤꯇꯪ ꯆꯤꯡꯈꯠꯂꯣ ꯍꯥꯏꯗꯤ ꯃꯌꯥꯏꯗ ꯃꯅꯤ ꯍꯥꯏꯅ ꯂꯩꯇ꯭ꯔꯣ
ꯎ ꯑ
ꯃꯅꯤꯗꯨꯗ ꯆꯪꯉꯣ
ꯑ ꯃꯅꯤꯗꯨꯗ ꯆꯪꯉꯦ
ꯈꯠꯂꯣ
ꯆꯤꯡꯈꯠꯄꯒꯤꯗ ꯁꯤꯗ ꯍꯤꯁꯇ꯭ꯔꯤ ꯂꯩꯗꯅ ꯁꯤꯒꯤ ꯍꯤꯁꯇ꯭ꯔꯤꯁꯤ ꯅꯠꯇꯕ ꯑꯥꯏ ꯗꯣꯟ
ꯑꯣ ꯅꯪꯥꯟ ꯍꯥꯏꯁꯦ ꯃꯤ ꯃꯀꯣꯛ ꯃꯀꯣꯛ ꯀꯣ ꯌꯦꯛꯑꯒ ꯇꯧꯕꯗꯨꯔ
ꯍꯣꯏ ꯍꯣꯏ ꯃꯤ ꯃꯀꯨꯛ ꯃꯀꯣꯛ ꯌꯦꯛꯑꯀꯥꯟꯗ ꯊꯣꯛꯄꯗꯣ ꯑꯗꯣ ꯁꯤꯒꯤ ꯑꯩꯈꯣꯏꯅ ꯐꯣꯟ ꯄꯩꯁꯥꯒꯨꯝꯕ ꯀꯥꯞꯄ ꯑꯩꯈꯣꯏ ꯆꯨꯝꯅꯒꯤ ꯄꯩꯁꯥ ꯊꯥꯅꯕꯁꯤ ꯑꯗꯨꯝ ꯊꯣꯛꯑꯂꯛꯑꯦꯕ ꯑꯗꯣ ꯍꯧꯖꯤꯛꯀꯤ ꯑꯗꯨꯒꯨꯝꯕ ꯍꯥꯏꯗꯤ ꯃꯣꯏꯒꯤ ꯀꯝꯄꯅꯤꯒꯤ ꯑꯣꯏꯕ ꯑꯗꯨꯒꯨꯝꯕ ꯊꯕꯣꯛ ꯊꯧꯁꯤꯟ ꯇꯧꯕꯗ ꯊꯣꯛꯇꯦ ꯍꯥꯏꯕ ꯑꯩꯈꯣꯏ ꯍꯥꯏꯗꯤ ꯑꯦꯝ ꯌꯨꯒꯤꯗ ꯑꯩꯅ ꯀꯥꯞꯄ ꯃꯈꯥꯏ ꯔꯝꯕꯅꯦꯕ ꯑꯗꯣ ꯊꯣꯛꯈꯤꯗꯔ꯭ꯦ
ꯈꯪꯗ꯭ꯔꯦ ꯑꯗꯨꯗꯤ ꯌꯥꯎꯔꯝꯕꯁꯨ ꯌꯥꯎ ꯑꯗꯨꯗꯤ ꯌꯥꯎꯕꯅꯦ ꯑꯗꯣ ꯑꯩꯒꯤꯗꯗꯤ ꯊꯣꯛꯑꯦ ꯑꯗꯣ ꯍꯥꯏꯗꯤ ꯎꯝ ꯊꯣꯛꯇꯕꯁꯨ ꯌꯥꯎꯋꯦꯕꯀꯣ
ꯑꯥ
ꯊꯣꯛꯄꯁꯨ ꯑꯗꯨꯝ ꯌꯥꯎꯋꯦꯕ
ꯑꯁ ꯑꯣꯐꯔꯒ ꯐꯪꯗꯣ ꯃꯥꯂ ꯑꯣꯐꯥꯒ ꯐꯪꯗꯃ ꯃꯜꯂꯦꯗ ꯐꯪ
ꯅꯪ ꯑꯗꯨꯒꯤꯗ ꯑꯣꯐꯔꯗꯣ ꯀ꯭ꯂꯦꯝ ꯇꯧꯕ ꯌꯥꯝ ꯍꯩꯌꯦ
ꯅꯁꯛꯇꯨꯒ
ꯑꯩꯩꯅ ꯁꯤꯒꯨꯝꯕꯆ ꯑꯣꯏꯅ ꯑꯦ ꯑꯁꯤꯒꯨꯝꯕ ꯇꯥꯜꯂꯒ ꯆꯥꯝꯃꯅꯤ ꯍꯤꯡꯇꯔꯕꯅꯦ
ꯑꯗꯨꯅ ꯍꯥꯏꯁꯦ ꯅꯪ ꯀꯔꯤ ꯍꯥꯏꯅꯤ ꯌꯥꯝ ꯍꯩꯕꯗꯣ ꯑꯣꯏ ꯍꯥꯏꯕ ꯑꯩꯈꯣꯏꯗꯤ ꯑꯗꯨꯗ ꯅꯣꯡꯃꯨꯇ ꯆꯪꯉꯒ ꯌꯦꯡꯉꯨꯗꯕ ꯀꯕꯔ ꯈꯣꯛꯄꯗꯨꯐ ꯇꯟꯗꯅ ꯑꯩ ꯁꯨꯡꯆꯪ ꯆꯪꯗꯦꯕ ꯈꯪꯕ꯭ꯔꯥ ꯑꯗ ꯑꯩ ꯅꯪꯗꯤ ꯑꯗꯨ ꯏꯁꯀ꯭ꯔꯦꯁꯇꯣ ꯑꯗꯨꯝ ꯈꯣꯛꯑꯒ ꯈꯪꯗ ꯀꯔꯤ ꯀꯔꯤ ꯌꯥꯎꯒꯦꯅ ꯌꯦꯡꯉꯦ ꯍꯥꯏꯕ ꯌꯥꯝꯅ
ꯑ
ꯑꯃꯔꯣꯝꯗꯗꯤ ꯅꯨꯡꯉꯥꯏꯔꯤꯅꯦ ꯅꯠꯇ꯭ꯔꯥ
ꯍꯣꯏ ꯃꯁꯥꯏ ꯈꯨꯠꯁꯥ ꯀꯩꯀꯥ ꯌꯥꯎꯕ ꯑꯉꯥꯡ ꯍꯥꯏꯇꯥꯔꯦꯀꯣ ꯑꯩꯁꯦ ꯑꯗꯨꯝ
ꯗꯨꯅ ꯆꯥꯡꯗꯝꯅꯤꯅ ꯑꯩ ꯑꯗꯨꯒꯤ ꯀꯩꯅꯣ ꯇꯧꯕꯝꯗꯣ ꯐꯔ꯭ꯦꯁ ꯇꯧꯕꯝꯗꯣ ꯀꯗꯥꯏ ꯌꯥꯎꯒꯦ ꯈꯪꯗꯦ ꯍꯥꯏꯕ
ꯅꯪ ꯈꯪꯗꯕꯩ ꯅꯪ ꯌꯦꯡꯁꯤꯟꯗꯕꯩꯅꯤ ꯌꯦꯡꯁꯤꯜꯂꯣ ꯈꯔ ꯈꯔ ꯅꯪ ꯅꯪꯒꯤ ꯕꯤꯖꯅꯦꯁꯨ ꯇꯧꯑꯣ ꯁꯤꯁꯨ ꯑꯗꯨꯝ ꯀꯥꯟꯔꯕꯅꯤ ꯁꯤꯁꯨ ꯅꯪ ꯍꯤꯞ ꯍꯤꯄꯅ ꯑꯗꯨꯝ ꯇꯧꯔꯁꯨ ꯌꯥꯏꯗꯅ
ꯌꯥꯏ ꯌꯥ ꯌꯥꯝ ꯂꯨꯕ ꯋꯥ ꯉꯥꯡꯒ ꯅꯨ ꯂꯥꯏꯅ ꯂꯥꯏꯅ ꯉꯥꯡꯁꯤ
ꯍꯣꯏ ꯌꯥꯝꯅ ꯀꯔꯤ ꯌꯥꯝꯕꯅꯣ ꯑꯩ ꯀꯔꯤ ꯑꯔꯨꯕ ꯋꯥ ꯉꯥꯡꯕ
ꯂꯨꯏ
ꯀꯔꯤꯗ ꯂꯨꯔꯒꯦ ꯑꯩꯅ ꯉꯥꯡꯕꯗ
ꯁꯣꯔꯥꯔꯦꯜꯁꯦ ꯐꯛꯑꯒ ꯊꯣꯝꯃꯛꯎꯔꯦ ꯅꯪ
ꯍ
ꯌꯥꯅꯤ ꯌꯥꯅꯤꯛꯇ ꯇꯥꯞ ꯐꯥꯔꯒꯥꯟꯗ ꯇꯥꯛ ꯊꯣꯝꯃꯛꯑ ꯂꯣꯏꯔꯦ ꯀꯩꯗꯧꯔꯒꯦ
ꯊꯣꯃꯣ ꯀꯩꯗꯧꯔꯒꯦ ꯑꯦ ꯑꯗꯨ ꯍꯥꯏꯔꯒ ꯑꯈꯣꯏꯅ ꯂꯧꯕ ꯑꯃ ꯕꯥꯏꯟꯗꯤꯡꯖꯦꯟꯗꯨ ꯄꯤꯊꯣꯛꯑꯝꯖꯦꯃꯤ ꯑꯁ ꯑꯩ ꯑꯩ ꯍꯌꯦꯡ
ꯀꯥꯎꯔꯦ ꯑꯌꯥ
ꯑꯆꯧꯕꯗꯨꯣ ꯄꯤꯔꯝꯒꯦ ꯗꯤ ꯀꯩꯅꯣ ꯁꯣꯕꯨ ꯍꯥꯡꯉꯝꯗꯔꯣ ꯍꯥꯡ ꯍꯥꯡꯉꯝꯅꯤꯅꯦ
ꯍꯧꯖꯤꯛ ꯁꯨꯇꯤ ꯊꯥꯔꯤꯝꯅꯤꯅ ꯍꯪꯉꯝꯃꯣꯏ
ꯑꯗꯨ ꯀꯣꯟꯅ ꯄꯤꯔꯒꯦ ꯃꯣꯏ ꯁꯨꯇꯤ ꯂꯣꯏꯕꯒ
ꯁꯇꯤ ꯁꯨꯇꯤ ꯂꯣꯏꯔ ꯄꯤꯗꯦ ꯌꯥꯔꯣꯏ ꯗꯨꯗꯤ ꯀꯣꯟ ꯄꯔꯁꯤ
ꯁꯤꯜꯂꯝꯕꯅꯦ ꯐꯣꯟ ꯅꯝꯕꯔꯒ ꯏꯁꯤꯂꯝ ꯁꯤꯜꯂꯝꯗꯥꯏꯗ ꯁꯤ ꯄꯤ ꯁꯤ ꯂꯧꯕꯒꯤꯗꯣ
ꯏꯔꯝꯕꯅꯦ ꯀꯣꯜ ꯑꯃꯨꯛ ꯇꯧꯔꯛꯇꯅ ꯅꯪ ꯁꯤꯒꯤ ꯀꯩꯅꯣꯗꯣ ꯁꯝꯃꯤꯠ ꯇꯧꯔꯝ ꯇꯔꯤꯒꯦꯅ ꯇꯧꯔꯛ ꯇꯅꯥ ꯍ
ꯀꯥꯏꯖꯩ ꯍꯥꯏꯕ
ꯈꯪꯗꯦ ꯈꯪꯗꯦ ꯍꯥꯏꯔ ꯇꯥꯝꯅꯤ ꯎꯄꯥꯏ ꯂꯩꯇꯦ
ꯘꯔꯤꯖꯦ
ꯎꯝ
ꯅꯤꯡꯉꯦꯁꯨ
ꯅ ꯑꯗ ꯂꯩꯍꯧꯟꯗꯣ ꯅꯪ ꯒꯥꯔꯤꯔꯣ ꯉꯁꯥꯏꯒꯤꯗꯣ ꯀꯅꯥꯏꯅꯣ ꯃꯤꯒꯤꯔꯣ
ꯑꯩꯒꯤꯅꯤ ꯀꯩꯅꯣ ꯑꯦ ꯑꯁꯤ ꯑꯩꯒꯤꯅꯤ
ꯑꯃꯨꯕꯗ
ꯀꯩ ꯑꯃꯨꯕ ꯀꯔ ꯒꯔꯤ ꯃꯨꯕ ꯂꯩꯇꯦ ꯑꯩꯒꯤꯗ
ꯀꯅꯥꯅꯣꯝꯅ ꯁꯤꯔꯛꯄ ꯅꯁꯥꯏ ꯒꯔꯤ ꯅꯨ ꯎꯄꯥꯏ ꯒꯥꯔꯤ ꯃꯥꯟꯕ ꯑꯃ
ꯑꯗꯨꯗꯤ ꯀꯩꯅꯣꯒꯤ ꯑꯣꯏꯔꯝꯅꯤꯌꯦ ꯏꯇꯥꯎꯔꯨꯒꯤ
ꯑꯣ ꯑꯗꯨꯅꯦꯕ ꯑꯩꯅ ꯑꯗꯥꯏꯗ ꯑꯩ ꯃꯥꯟꯕ ꯑꯃ ꯂꯩꯌꯦꯅ ꯏꯇꯥꯎꯒꯤ ꯑꯣꯏꯔꯝꯃꯅꯤ ꯑꯗꯨꯗꯤ ꯑꯩꯖ ꯈꯜꯂꯤꯕꯅꯤ ꯏ ꯇꯥꯎꯒꯤ ꯑꯣꯏꯔꯝꯃꯅꯤ ꯍꯥꯏꯗꯅ
ꯑꯗꯨꯗꯤ ꯅꯪ ꯀꯩꯗꯧꯗꯣꯏꯅꯣ ꯁꯤ ꯂꯣꯏꯔꯒ
ꯑꯩꯔꯥ ꯁꯤ ꯂꯣꯏꯔꯒ ꯇꯨꯝꯃꯅꯤ ꯋꯥꯔꯦ
ꯄꯨꯡ ꯀꯌꯥ ꯇꯥꯔꯒꯦ
ꯇꯨꯝꯃꯅꯤꯌꯦ ꯐꯣꯟ ꯉꯥꯏ ꯌꯦꯡꯉ ꯑꯅꯤ ꯑꯗꯣ ꯄꯨꯡ ꯇꯔꯥ ꯀꯩꯁꯨ ꯌꯧꯔꯔꯣꯏ ꯑꯩ ꯄꯨꯡ ꯇꯔꯥ ꯇꯥ ꯉꯝꯗ꯭ꯔꯦ ꯍꯧꯖꯤꯛꯀꯥꯟꯗ ꯑꯌꯨꯛ ꯉꯟ ꯉꯟꯇꯥ ꯍꯧꯒꯠꯄꯅꯤꯅꯅꯦ
ꯅꯪ ꯍꯧꯖꯤꯛ ꯍꯛꯆꯥꯡ ꯐꯕꯤ ꯁꯥꯖꯤꯜꯂꯣꯏ ꯑꯃ ꯑꯣꯏꯔꯦ
ꯄꯥꯅꯤ ꯄꯨꯡ ꯃꯉꯥꯗꯅꯦ ꯍꯧꯒꯠꯂꯤꯖꯦ ꯏꯕꯦꯝꯃ ꯑꯁ ꯎꯏꯅ ꯎꯏꯅꯅꯤꯀꯣ ꯑꯩꯅ ꯀꯩꯅꯣ ꯇꯧꯗꯣꯔꯤꯕꯖꯦ ꯍꯧ
ꯑꯗꯣ ꯑꯩꯗꯤꯅꯦ ꯌꯨꯝꯗ ꯂꯩꯔꯒ ꯌꯨꯝꯗ ꯂꯩꯔꯒ ꯂꯥꯏꯔꯤꯛ ꯄꯥꯁꯤꯔꯕꯧ ꯈꯜꯂꯛꯏꯕꯅꯤ ꯌꯨꯝꯗ ꯂꯩꯔꯦ ꯑꯩꯈꯣꯏ ꯃꯥ ꯍꯣꯏ ꯁꯦꯕꯥꯁꯨ ꯇꯧꯗꯣꯏꯅꯤ
ꯄꯥꯎꯑꯣ ꯉꯥꯛꯇꯪ ꯂꯩꯕꯗꯨꯗ ꯄꯥꯁꯟꯅꯔꯝꯃꯣ ꯑꯗꯨ ꯑꯣꯏ ꯇꯥꯔꯗꯤ ꯏꯆꯥꯒꯤ ꯀꯩꯀꯩ ꯋꯥꯠꯂꯤ ꯈꯣꯠꯂꯤꯑꯅ ꯑꯗꯨꯝ
ꯍꯦꯟꯖꯤꯜꯂꯦ ꯍꯦꯟꯖꯤꯜꯂꯦ ꯍꯦꯟ ꯍꯤꯟꯖꯤꯜꯂꯦ ꯍꯤꯟꯖꯤꯜꯂꯦꯀꯣ ꯌꯥꯝ ꯌꯥꯝ ꯅꯣꯛꯀꯅꯣ ꯍꯣꯏ ꯃꯟꯗ ꯊꯤꯔꯁꯨ ꯃꯟꯗ ꯊꯤꯔꯁꯨ ꯀꯩꯁꯨ ꯄꯩꯁꯥꯗꯣ ꯇꯥꯔꯣꯏꯕ ꯄꯩꯁꯥꯗꯣ ꯀꯩꯁꯨ ꯌꯥꯝ ꯌꯥꯝ ꯐꯪꯗꯕ ꯑꯣꯏꯔꯣꯏꯕ
ꯑꯗꯨꯅꯦ ꯍꯥꯏꯖꯦ ꯐꯖꯕ ꯑꯝ ꯌꯥꯎꯔꯤꯕꯅꯤꯅ
ꯍꯣꯏ ꯍꯣꯏ ꯍꯣꯏ ꯑꯥꯏꯗꯤꯌꯥꯖꯦꯀꯣ
ꯑꯗꯨꯅꯦ ꯑꯍꯥꯟꯕꯗꯣ ꯐꯖꯍꯟꯕ ꯑꯃ ꯗꯔꯀꯥꯔ ꯇꯥꯏꯌꯦꯕ ꯃꯥꯜꯍꯟꯕꯥꯃꯥ ꯗꯔꯀꯥꯔ ꯇꯥꯏꯌꯦꯕ
ꯑꯗꯨ ꯆꯤꯟꯇꯥꯅꯤ
ꯑꯑꯣꯏꯕ ꯑꯣꯟꯒꯤꯁꯨ ꯀꯩꯁꯨ ꯀꯥꯏꯗꯦ
ꯍꯣꯏ ꯑꯗꯨꯗꯤ ꯑꯁ ꯑꯁꯦꯡꯕ ꯑꯣꯟꯈꯤꯕꯗꯨꯅꯤ ꯌꯥꯝ ꯐꯔꯤꯁꯦ ꯑꯗꯨꯅ ꯑꯃꯨꯛ ꯍꯦꯟꯅ ꯕꯦꯁꯅꯦ
ꯐꯩ ꯐꯩ ꯑꯣꯟꯅꯕ ꯇꯧꯕꯤꯌꯨ
ꯍꯣꯏ ꯇꯧꯖꯒꯦ ꯉꯝꯕ ꯑꯣꯏꯖꯒꯦ
ꯉꯝꯕ ꯑꯣꯏꯕꯤꯌꯨ
ꯑꯣꯏꯖꯒꯦ ꯑꯣꯏꯖꯒꯦ ꯑꯣꯏꯖꯒꯦ ꯁꯣꯝꯒꯤ ꯕꯣꯔꯗꯒꯤꯀꯣ ꯑꯩ ꯑꯣꯏꯕ ꯉꯝꯖꯕ ꯑꯣꯏꯖꯒꯦ
ꯏꯕꯤꯌꯨ ꯏꯕꯤꯌꯨ
ꯑꯗꯨꯗꯤ ꯊꯝꯕꯤꯌꯣꯅꯦ ꯑꯩꯈꯣꯏ ꯆꯥꯛ ꯆꯥ ꯑꯝꯇ ꯆꯥꯊꯣꯛꯆꯔꯒꯦ ꯄꯨꯡ ꯃꯥꯄꯜ ꯇꯥꯔꯕꯅꯤꯅ
ꯆꯥꯎꯔꯣ ꯆꯥꯔꯣ ꯑꯗꯨꯗꯤ ꯍꯥꯎꯅ ꯆꯥꯔꯣꯀꯣ
ꯍꯣꯏ ꯍꯣꯏ ꯑꯩꯅ ꯂꯣꯏꯔꯛꯄꯗ ꯅꯪ ꯇꯨꯝꯃꯝꯃꯒꯗꯤ ꯇꯣꯛꯑꯁꯦꯀꯣ ꯑꯗꯨꯝ
ꯍꯣ ꯍꯣ ꯍꯣꯏ
ꯎꯝ ꯊꯕ ꯇꯝ